ꯍꯜꯂꯣ ꯇꯥꯕ꯭ꯔꯥ
ꯑꯥ
ꯑꯥ ꯀꯩꯗꯧꯔꯤꯅꯣ
ꯀꯩꯁꯨ ꯇꯧꯗꯦ ꯅꯪꯗꯤ
ꯑꯥ ꯑꯩꯁꯨ ꯀꯩꯁꯨ ꯇꯧꯗꯦ
ꯑꯠꯆꯥ ꯆꯥꯕ ꯑꯥ ꯆꯥꯈ꯭ꯔꯦ ꯅꯪꯗꯤ
ꯑꯩꯁꯨ ꯆꯥꯈ꯭ꯔꯦ
ꯀꯔꯤ ꯏꯟꯁꯥꯡ ꯆꯥꯔꯒꯦ
ꯑꯥ ꯉꯁꯤ ꯍꯋꯥꯏ ꯆꯥꯏ
ꯅꯨꯡꯗꯥꯁ ꯀꯩ ꯍꯋꯥꯏ
ꯍꯋꯥꯏꯒ ꯑꯩꯈꯣꯏ ꯗꯜꯒ ꯑꯥꯂꯨ ꯆꯥꯏ ꯄ꯭ꯔꯥꯏ ꯑꯩ ꯑꯥ ꯇꯥꯕ꯭ꯔꯥ ꯍꯜꯂꯣ ꯇꯥꯕ꯭ꯔꯣ ꯍꯂꯣ ꯇꯥꯕ꯭ꯔꯥ ꯍꯜꯂꯣ